ꯍꯜꯂꯣ
ꯍꯜꯂꯣ ꯇꯥꯏꯌꯦ ꯇꯥꯏꯌꯦ ꯇꯥꯏꯌꯦ
ꯀꯥꯏ ꯂꯩꯅ‌ꯣ ꯅꯪ
ꯑꯩ ꯌꯨꯝꯗ ꯂꯩꯌꯦ ꯇꯨꯝ ꯍꯧꯒꯠꯂꯛꯇ ꯉꯥꯏꯔꯤꯌꯦꯦ
ꯑꯣ ꯑꯩꯗꯣ ꯀꯩꯅꯣꯗꯣ ꯒꯥꯔꯤꯗꯣ ꯑꯝꯇ ꯀꯩꯅꯣ ꯅꯨꯡꯁꯤꯠ ꯍꯥꯟꯒꯦꯅ ꯇꯧꯕ ꯑꯗꯨ ꯅꯣꯏ ꯋꯥꯛꯁꯣꯞ ꯊꯣꯡ ꯍꯥꯡꯕ꯭ꯔꯥꯅ ꯑꯝꯇ ꯍꯪꯒꯦ ꯑꯅ
ꯎꯝ ꯋꯥꯀꯨꯞꯇꯨ ꯉꯁꯤꯗꯤ ꯑꯩꯈꯣꯏꯕꯥꯗꯣ ꯊꯕꯛ ꯆꯠꯈ꯭ꯔꯦꯅꯦ ꯥꯗꯨꯅꯅꯤꯅꯦ ꯉꯁꯤꯗꯤ ꯊꯣꯡ ꯍꯥꯡꯉꯔꯣꯏꯌ‌ꯦ
ꯑꯁ ꯑꯩꯅ ꯀꯩꯅꯣ ꯅ‌ꯣꯏꯗ ꯑꯝꯇ ꯍꯥꯟꯒꯦꯅ ꯑꯩꯒꯤꯗꯣ ꯀꯩꯗꯧꯔꯤꯅꯣ ꯈꯪꯗ꯭ꯔꯦ ꯍꯥꯏꯕ ꯚꯥꯏ ꯍꯥꯏꯗꯤ ꯅꯨꯡꯁꯤꯠꯇꯣ ꯑꯃ ꯄꯪꯇꯥ ꯇꯥꯕꯤꯗ ꯈꯪꯕꯔ ꯚꯥꯏ
ꯅꯨꯁꯤꯠ ꯐꯥꯎ ꯍꯥꯟꯖꯜꯂꯁꯨ ꯑꯃꯨꯛ ꯇꯥꯅꯤ ꯑꯃꯨꯛ ꯀꯩꯅꯣ ꯇꯧꯔꯣꯏ ꯌꯥꯔꯣꯏꯕ ꯅꯪꯗꯣ ꯐꯖꯅ ꯀꯩꯗꯧꯋꯤꯗ‌ꯣ ꯌꯦꯡꯉꯒ ꯈꯣꯠꯂꯒ ꯇꯧꯗ꯭ꯔꯒꯗꯤ
ꯑ ꯁꯪꯗꯣꯏꯅꯣ
ꯍꯨꯝ
ꯀꯨꯝꯕ ꯁꯪꯗꯣꯏꯅꯣ
ꯎꯝ ꯈꯪꯈꯤꯅꯤ ꯑꯩꯈꯣꯏ ꯕꯥꯗꯣ ꯍꯣꯔꯦꯟ ꯍꯜꯂꯛꯑ ꯈꯣꯠ ꯍꯜꯂꯛꯑꯒ ꯅꯨꯡꯗ ꯍꯥꯟꯅ ꯈꯣꯠ ꯇꯧꯗ꯭ꯔꯗꯤ ꯍꯧꯖꯤꯛꯇꯤ ꯃꯥꯖꯨ ꯌꯨꯝꯃꯩ ꯇꯧꯔꯤꯅꯦ ꯀꯗꯥꯏ ꯀꯃꯥꯏ ꯌꯦꯡꯉꯨꯅꯤ
ꯎꯝ ꯅꯪꯗꯤ ꯍꯩꯇ꯭ꯔꯤꯕꯣ ꯚꯏ
ꯍꯥ ꯑꯩ ꯑꯩꯗꯤ ꯍꯩꯇꯦꯗ ꯑꯩꯗꯤ ꯅꯣꯡꯃꯗ ꯇꯧꯕꯅꯠꯁꯨ ꯅꯠꯇꯅ
ꯎꯝ ꯀꯩꯅꯣꯗꯤ ꯋꯥꯀꯤꯡꯗꯤ ꯁꯦꯜꯂꯤꯕꫭ ꯅꯪ
ꯋꯥꯀꯤꯡꯗꯤ ꯁꯦꯟꯗ꯭ꯔꯦ ꯊꫭꯛꯋꯦ ꯇꯟꯗꯅ ꯀꯩꯗꯧꯗꫭꯅꯣꯅ ꯚꯥꯔꯠ ꯇꯨꯋꯦꯅ ꯇꯣꯛ ꯊꫭꯛꯑꯦ
ꯎꯝ
ꯀꯩꯗꯧꯗꯣꯔꯤꯒꯦ ꯆꯥꯕ ꯇꯤꯡꯅꯕꯅꯦꯅ
ꯅꯪ ꯅꯨꯡꯇꯤꯒꯤ ꯁꯦꯟꯕ ꯑꯕꯗꯨꯗ ꯍꯡꯉꯛꯏꯅꯦ
ꯑꯩ ꯇꯣꯛꯊꯣꯛꯑꯦꯕꫭ ꯑꯁ ꯆꯥꯕ ꯌꯥꯝ ꯇꯤꯛꯉꯦꯅ ꯏꯁ ꯊꯥ ꯃꯈꯥꯏꯃꯨꯛ ꯐꯥꯔꯦꯗ
ꯅꯣꯏ ꯋꯥꯛꯁꯣꯛ ꯍꯥꯡꯉꯤꯗꯨꯕꯨ ꯑꯗꯨꯝ ꯀꯥꯟꯅꯕ꯭ꯔꯣ ꯀꯃꯥꯏꯅ ꯇꯧꯒꯦ ꯕꯥꯏ
ꯀꯥꯟꯅꯗ꯭ꯔꯦꯗ ꯕꯥꯏ ꯌꯥꯗ꯭ꯔꯦꯗ ꯂꯥꯟꯅ ꯂꯥꯟꯅ ꯂꫭꯏ ꯍꯠꯈ꯭ꯔꯦꯗ
ꯎꯝ ꯍꯥꯟꯅꯗꯤ ꯑꯗꯨꯝ ꯀꯥꯟꯅꯔꯝꯕ꯭ꯔꯣ ꯀꯃꯥꯏꯅ ꯇꯧꯒꯦ
ꯍꯣꯏ ꯍꯣꯏ ꯍꯥꯟꯅꯕꯨꯗꯤ ꯃꯌꯥꯝ ꯀꯥꯟꯅꯔꯝꯃꯦ ꯍꯧꯖꯤꯛꯄꯨꯗꯤ ꯌꯥꯗ꯭ꯔꯦ ꯀꯥꯟꯅꯗ꯭ꯔꯦ
ꯎꯝ ꯑꯗꯨꯗꯤ ꯍꯧꯖꯤꯛꯇꯤ ꯍꯥꯏꯗꯤ ꯕꯦꯛꯀꯞ ꯄ꯭ꯂꯥꯟꯖꯤ ꯀꯔꯤ ꯂꯩꯕ ꯀꯃꯥꯏꯅ ꯇꯧꯕ
ꯕꯦꯀꯝ ꯄ꯭ꯂꯥꯟ ꯑꯕꯨ ꯍꯧꯖꯤꯛ ꯑꯗꯨꯝ ꯇꯧꯔꯤꯁꯤꯅꯦ ꯃꯥꯒꯤ ꯄ꯭ꯂꯥꯟ ꯑꯃ ꯀꯩ ꯑꯃ ꯌꯥꯕꯔ꯭ꯔꯅꯤ ꯈꯔ ꯈꯔ ꯑꯗꯨꯝ ꯌꯦꯡꯉꯨꯁꯤꯅꯤ
ꯍꯥꯏꯐꯦꯠ ꯀꯩꯅꯣꯒꯨꯝꯕ ꯇꯧꯔ ꯌꯦꯡꯕꯗꯤ ꯑꯦꯠꯚꯔꯇꯥꯏꯁꯀꯨꯝꯕ ꯑꯃ ꯇꯧꯔꯒ
ꯍꯣꯏ ꯑꯩꯁꯨ ꯈꯜꯂꯤꯅꯦ ꯃꯦꯛꯁꯤꯅ ꯍꯣꯏ ꯎ ꯃꯣꯏ ꯑꯇꯩ ꯑꯇꯩ ꯍꯥꯏꯗꯤ ꯐꯤꯂꯝ ꯏꯁꯇꯥꯔ ꯂꯩꯗꯅ ꯃꯣꯏ ꯈꯔ ꯑꯦꯗꯕ꯭ꯔꯗꯥꯏꯁ ꯇꯧꯍꯟꯁꯤꯔꯅ
ꯍꯣꯏ ꯃꯣꯏꯅ ꯇꯧꯔꯒ ꯍꯥꯏꯗꯤ ꯏꯁꯀ꯭ꯔꯤꯞꯇꯣ ꯐꯖꯅ ꯁꯦꯝꯃꯒꯀꯣ
ꯍꯣꯏ
ꯑꯗꯨꯃꯥꯏꯅ ꯇꯧꯔꯒ ꯑꯃꯨꯛꯇꯪ ꯑꯦꯗꯚꯔꯗꯥꯏꯁ ꯇꯧꯊꯣꯛꯍꯣꯜꯂꯒꯀꯣ
ꯆꯤꯡ ꯃꯣꯏꯁꯨ ꯈꯜꯂꯤꯕꯅꯤ ꯃꯣꯏ ꯃꯁꯛ ꯅꯥꯏꯕ ꯈꯔ ꯑꯃꯨꯛꯀꯣ ꯂꯩꯗꯅ ꯈꯔ ꯊꯤꯔꯒ ꯑꯦꯚꯔꯗꯥꯏꯁ ꯈꯔ ꯇꯧꯍꯟꯁꯤꯔꯅ
ꯑꯗꯨꯒ ꯑꯗꯤ ꯃꯤꯅ ꯁꯛ ꯈꯪꯅꯕ ꯑꯃ ꯆꯪꯉꯦꯕ ꯚꯥꯏ ꯕꯤꯖꯤꯅꯦꯁ ꯍꯥꯏꯁꯦ
ꯍꯣꯏ ꯃꯥꯅꯦ ꯆꯨꯝꯃꯤ
ꯑꯗꯨꯗ ꯃꯣꯏꯅ ꯍꯥꯏꯐꯦꯠ ꯀꯩꯅꯣ ꯇꯧꯔꯒ ꯑꯦꯗꯚꯔꯇꯥꯏꯁꯀꯨꯝꯕ ꯇꯧꯔꯒ ꯃꯤꯅ ꯁꯛ ꯈꯪꯅꯔꯒꯗꯤ ꯈꯔ ꯃꯈꯩꯗꯤ ꯑꯗꯨꯝ ꯂꯥꯛꯏꯅ ꯚꯥꯏ ꯌꯥꯝ ꯂꯥꯛꯇ꯭ꯔꯒꯁꯨ ꯑꯗꯨꯒꯤ ꯋꯥꯅꯤꯗ ꯑꯩꯗꯣ ꯉꯔꯥꯡ ꯀꯩꯅꯣ ꯆꯠꯂꯨꯕ ꯑꯗꯨꯗ ꯅꯨꯡꯁꯤꯠ ꯏꯆꯦ ꯑꯃ ꯍꯥꯟꯒꯩ ꯍꯥꯜꯂꯒ ꯑꯃꯨꯛ ꯑꯃꯨꯛ ꯇꯥꯕꯤ ꯍꯥꯜꯂꯒ ꯑꯃꯨꯛ ꯇꯥꯕꯤ ꯁꯨꯝ ꯄꯦꯠꯊꯔ ꯂꯩꯕꯗꯣ
ꯑꯥ
ꯑꯗꯨꯃꯥꯏꯅ ꯁꯨꯝ ꯇꯧꯕ ꯀꯔꯤꯒꯤ ꯑꯣꯏꯖꯥꯠꯅꯣ ꯍꯥꯏꯗꯤ ꯍꯣꯕꯃꯛꯁꯨ ꯗꯥꯏꯔꯦꯛ ꯃꯥꯟꯗꯕ ꯑꯃꯨꯛ ꯀꯔꯤ ꯀꯕꯥꯥꯏ ꯍꯥꯏꯗꯤ ꯑꯩꯖꯦ ꯀꯩꯅꯣ ꯑꯇꯣꯞꯄꯗꯖꯨ ꯁꯦꯝꯃꯨꯔꯕꯅꯦꯕꯀꯣ
ꯑꯥ
ꯑꯗꯨ ꯑꯗꯨꯗ ꯑꯗꯨꯝ ꯌꯥꯗꯕ ꯑꯗꯨꯝ ꯍꯥꯏꯗꯤ ꯅꯣꯡ ꯅꯤꯅꯤ ꯅꯨꯡꯁꯤꯠ ꯌꯥꯎꯔꯃꯒ ꯍꯦꯛꯇ ꯅꯨꯡꯁꯤꯠ ꯌꯥꯎꯔꯝꯗꯕ ꯊꯕꯛ ꯆꯠꯄ ꯊꯣꯛꯑ ꯂꯝꯁꯥꯡ ꯆꯠꯊꯣꯔꯛꯄꯗꯗꯤ ꯅꯨꯡꯉꯥꯏꯇꯦꯕ
ꯁꯃꯣꯏ ꯐꯥꯖꯕꯤꯔꯥꯝ ꯐꯔꯣꯏ ꯑꯗꯨꯅꯅꯤꯅꯤ
ꯑꯗꯨꯗ ꯅꯣꯏꯒꯤꯁꯦ ꯑꯝꯇꯪ ꯌꯦꯡꯖꯤꯔꯅ ꯊꯣꯡ ꯍꯥꯡꯕ꯭ꯔꯥꯅ
ꯍꯣꯔꯦꯟ ꯊꯣ ꯍꯥꯡꯉ ꯈꯣꯠꯂꯀꯥꯟꯗ ꯑꯩ ꯑꯗꯨꯝ ꯍꯥꯏꯔꯛꯀꯦ ꯑꯗꯨꯗ ꯑꯗꯨꯝ ꯂꯥꯛꯑꯣ ꯑꯗꯨ ꯌꯦꯡꯅꯕ
ꯎꯝ ꯑꯅꯧꯕ ꯀꯩꯀꯩ ꯍꯣꯠꯅꯔꯤꯒꯦ ꯍꯧꯖꯤꯛꯄꯣ
ꯑꯁ ꯍꯧꯖꯤꯛ ꯑꯩ ꯍꯧꯖꯤꯛ ꯇꯨꯝ ꯍꯧꯒꯠꯂꯦ ꯑꯆꯥꯄꯣꯠ ꯆꯥꯒꯦ ꯑ ꯕꯔꯦꯛ ꯐꯥꯔꯁ ꯆꯥꯎꯒꯦꯈꯣꯠꯀꯦ ꯇꯧꯔꯤ ꯈꯣꯏ ꯃꯥꯅ ꯀꯣꯐꯤꯗꯤ ꯀꯩꯗꯒꯤ ꯃꯌꯥꯝ ꯁꯦꯝꯃ ꯊꯝꯃꯕꯅꯦ ꯑꯩ ꯆꯤꯟ ꯀꯩꯀꯩ ꯁꯦꯡꯗꯅ ꯈꯣꯠꯇꯅ
ꯎꯝ ꯎꯝ ꯑꯩꯅ ꯍꯪꯉꯤꯖꯤꯗ ꯀꯩ ꯀꯩ ꯍꯣꯠꯅꯔꯤꯒꯦ ꯍꯥꯏꯕ ꯀꯩꯗꯧꯔꯤ
ꯑꯩ ꯑꯩ ꯀꯩꯝ ꯍꯣꯠꯅꯗꯤꯌꯦ ꯍꯧꯖꯤꯛ ꯆꯥꯕ ꯊꯛꯄꯒ ꯇꯨꯝꯕꯒ ꯇꯧꯔ ꯂꯩꯔꯤ
ꯎꯝ ꯒ꯭ꯔꯦꯖꯨꯁꯟꯖꯨ ꯂꯣꯏꯗ꯭ꯔꯤꯝꯅꯤꯅ ꯀꯔꯤꯕꯨꯗꯤ ꯇꯧꯔꯨꯅꯤ
ꯍꯣꯏ ꯈꯔ ꯆꯥꯅꯤ ꯈꯔ ꯇꯨꯝꯅꯤ ꯈꯔ ꯆꯠꯅꯤ
ꯎꯝ ꯑꯗꯨꯃꯥꯏꯅ ꯇꯧꯔ ꯂꯩꯕ ꯍꯥꯏꯗꯤ ꯑꯗꯣ ꯅꯪ ꯃꯈꯥ ꯄ꯭ꯂꯥꯟ ꯒ꯭ꯔꯦꯖꯨꯁꯟ ꯍꯧꯖꯤꯛ ꯂꯣꯏꯗꯣꯔꯦꯗꯅ ꯃꯈꯥ ꯄ꯭ꯂꯥꯟꯗꯤ ꯀꯩ ꯀꯩ ꯂꯩꯏꯒꯦ
ꯎ ꯀꯣꯏ ꯈꯔ ꯁꯠꯂꯨꯔꯨꯔꯗꯤ ꯂꯥꯏꯔꯤꯛ ꯃꯈꯥ ꯑꯃ ꯇꯝꯗꯒꯤꯅꯤ
ꯎꯝ ꯑꯁꯇꯔ ꯇꯧꯕꯤꯒꯦ ꯍꯥꯏꯔꯕ
ꯍꯣꯏ ꯅꯪꯗꯤ ꯇꯝꯃꯣꯏꯗ꯭ꯔꯣ
ꯑꯩ ꯁꯨꯝ ꯃꯥꯁꯇꯔꯁꯦ ꯇꯧꯗꯤ ꯇꯧꯅꯤꯡꯉꯦ ꯑꯗꯨ ꯈꯪꯗ꯭ꯔꯤ ꯍꯧꯖꯤꯛ ꯐꯥꯎꯒꯤ ꯑꯣꯏꯅꯗꯤ ꯇꯪꯇꯥꯥꯕ ꯑꯃ ꯂꯩꯇ꯭ꯔꯤꯕꯀꯣ
ꯑꯣ
ꯑꯩꯁꯨ ꯇꯧꯊꯁꯤꯔꯅꯗꯤ ꯈꯜꯂꯤ ꯑꯗꯣ
ꯍꯣꯏ ꯍꯣꯏꯅꯦ ꯇꯧꯁꯤꯜꯠꯂꯣ ꯍꯥꯏꯗꯤ ꯕꯇꯟꯗꯣ ꯃꯥꯡꯍꯟꯗꯕꯤꯗ ꯅꯪ ꯂꯥꯏꯔꯤꯛꯇꯨ ꯁꯤꯃ ꯁꯤꯃ ꯇꯝꯃꯤ ꯅꯪ ꯈꯜꯂꯁꯨ ꯇꯝꯅꯤꯡꯉꯁꯨ ꯑꯗꯨꯝ ꯌꯥꯏꯗꯅ
ꯎꯝ ꯑꯩꯁꯨ ꯑꯗꯨꯅꯤ ꯈꯜꯂꯤꯔꯤ ꯑꯗꯣ ꯃꯥꯁꯇꯔꯗꯣꯝ ꯂꯣꯏꯁꯤꯜꯂꯒ ꯀꯩ ꯀꯩꯅꯣ ꯈꯟꯅꯅꯕꯗꯣ
ꯎ ꯉꯁꯤꯒꯤ ꯅꯪ ꯕꯥꯔꯗꯦꯅꯦꯁꯨ ꯇꯥꯏꯗ
ꯑ ꯃꯥꯅꯦ ꯑꯗꯨꯒꯤꯁꯨ ꯑꯩ ꯍꯥꯏꯒꯦꯅ ꯀꯣꯜ ꯇꯧꯔꯛꯏꯅꯦ
ꯑꯣ ꯀꯃꯥꯏꯅ ꯇꯧꯕꯅꯣ ꯑꯗꯨꯕꯨ
ꯉꯁꯤꯁꯦ ꯅꯨꯡꯗꯥꯡ ꯑꯩꯈꯣꯏ ꯈꯔ ꯍꯥꯏꯗꯤ ꯌꯥꯝ ꯑꯩꯈꯣꯏ ꯌꯥꯝꯅꯗꯤ ꯄꯨꯜꯂꯔꯨꯁꯦ ꯑꯩꯈꯣꯏ ꯇꯔꯨꯛ ꯇꯔꯦꯠ ꯇꯧꯔꯒ ꯅꯨꯡꯗꯥꯡꯗꯣ
ꯅꯨꯡ ꯅꯨꯡꯗꯥꯡꯗ
ꯑꯥ
ꯁꯣꯝꯗ ꯑꯩꯅ ꯑꯌꯨꯛꯁꯦ ꯑꯌꯨꯛꯀꯥꯏꯗ ꯑꯩꯈꯣꯏ ꯃꯥ ꯆꯥꯛ ꯊꯣꯡꯕ ꯈꯣꯠꯄ ꯀꯥꯟꯗ ꯑꯩꯅ ꯆꯥꯛꯇꯣ ꯍꯥꯞꯄ꯭ꯔꯅꯣꯅ ꯍꯥꯞꯍꯟꯗ꯭ꯔꯦ ꯑꯗꯨꯒ ꯀꯃꯥꯏꯅ ꯇꯧꯕ ꯑꯗꯨꯗꯤ
ꯑꯦ ꯍꯥꯞꯆꯜꯂ ꯍꯥꯞꯆꯜꯜꯂꯨ
ꯑꯁ ꯆꯥꯛ ꯂꯣꯏꯈ꯭ꯔꯦ ꯑꯗꯨꯒ
ꯑꯌꯨꯛꯀꯤ ꯑꯌꯨꯛꯀꯤꯗꯤ ꯄ꯭ꯔꯣꯒꯥꯝ ꯂꯩꯇꯦꯕ ꯚꯥꯏ
ꯑꯁ ꯑꯗꯨꯗꯤ ꯆ ꯑꯩ ꯄꯤꯁꯣꯨ ꯀꯥꯔꯥꯗꯔꯤ ꯇꯧꯋꯤ
ꯑꯣ ꯀꯈꯤꯇꯪ ꯀꯥꯡ ꯀꯣꯂꯂꯣꯁꯤ ꯉꯒꯟꯇꯥꯅ ꯍꯥꯏꯗꯣꯛꯍꯧꯗ꯭ꯔꯗꯤ ꯃꯤ ꯁꯤꯖꯤꯟꯅꯔꯣꯏꯗꯣꯣꯏꯕꯣ
ꯑꯁ ꯌꯦꯡꯉꯨꯅꯦ ꯑꯁ ꯁꯤꯗꯤ ꯆꯥꯛ ꯑꯃꯨꯛ ꯊꯣꯡꯅꯔꯅꯤ ꯏꯕꯣ
ꯍꯣꯏ ꯀꯥꯝꯈꯠꯍꯜꯂꯨ ꯅꯨꯡꯗꯥꯡꯅꯤꯚꯩ ꯅꯪꯁꯨ ꯋꯥꯍꯪ ꯄꯥꯍꯪꯗꯅꯦ ꯍꯦꯛꯇ ꯀꯨꯁꯤ ꯔꯁꯤ ꯇꯧꯏꯤ
ꯑꯩ ꯀꯩꯅꯣ ꯑ ꯍꯨꯃꯥꯡ ꯈꯔ ꯆꯥꯎꯁꯜꯂꯕ ꯃꯥꯜꯂꯦꯗ
ꯅꯪ ꯏꯗꯨ ꯀꯗꯪ ꯈꯨꯃꯥꯡ ꯆꯥꯎꯁꯜꯂꯦ ꯃꯤ ꯇꯧꯅꯤ ꯇꯧꯔꯣꯏꯕꯒ ꯍꯥꯏꯗ꯭ꯔꯤ ꯅꯪꯒꯇꯩ ꯑꯣꯚꯥꯁꯜꯂꯤ
ꯍ ꯁꯥꯒ ꯍꯥ ꯄꯔ ꯆ ꯍꯥꯄꯟ ꯗꯦꯗꯧꯁꯤꯗꯤ ꯑꯁ
ꯎꯝ ꯀ ꯀꯥꯡꯈ ꯀ ꯀꯥꯡꯈ ꯂ ꯀꯔꯦꯟ ꯇꯥꯏ
ꯉꯥꯡꯉꯦ ꯁꯨꯝ ꯑꯛꯇ ꯇꯧꯕꯗꯨꯗ ꯇꯧꯗꯣꯏꯔꯅ ꯑꯩꯗꯤ
ꯎꯝ ꯃꯤꯗꯣ ꯊꯕꯛ ꯂꯣꯏ ꯆꯠꯅꯕꯅꯤꯅꯀꯣ
ꯂꯩ ꯊꯥꯎ ꯁꯦꯣꯏ ꯃꯥ ꯊꯣꯡꯉ ꯂꯣꯏꯔ ꯊꯧꯔꯝꯃ ꯄꯣꯠꯁꯤꯗ
ꯃꯤꯗꯨꯣ ꯊꯕꯛ ꯂꯣꯏ ꯆꯠꯅꯔꯕꯅꯤꯅ ꯑꯌꯨꯛꯇ ꯁꯪꯅꯗ꯭ꯔꯦꯅꯤ ꯑꯗꯨꯅ ꯅꯨꯡꯗꯥꯡꯗ ꯑꯣꯏꯅ ꯁꯤꯅ ꯇꯧꯔꯁꯦ
ꯊꯕ ꯍꯥꯄꯤꯤꯗ ꯑꯣꯏꯗꯦ
ꯎꯝ ꯅꯆꯤꯟ ꯋꯥꯍꯪ ꯄꯥꯎꯍꯪꯗꯅ ꯊꯕꯛ ꯇꯧꯔꯨꯕꯒꯤꯅꯤ ꯀꯥꯝꯈꯠꯂꯨ ꯀꯃ ꯀꯔꯨꯅꯦꯒꯦ
ꯑ ꯒꯥꯏꯔꯤ
ꯎꯝ
ꯑ ꯏꯟꯖꯥꯡ ꯀꯩ ꯇꯧꯒꯦꯅ ꯂꯦꯞꯄꯒꯦ
ꯌꯦꯟ ꯅꯠꯇ꯭ꯔꯒ ꯀꯩꯅꯣ ꯇꯧꯒꯦꯅꯗꯤ ꯈꯜꯂꯤ ꯉꯥꯅꯨꯁꯨ ꯆꯥꯗꯕꯀꯣ
ꯎ
ꯑꯗꯨꯗꯒꯤ ꯀꯩꯅꯣꯁꯨ ꯑꯃꯨꯛ ꯇꯧꯔꯦ ꯎꯝ ꯌꯦ ꯅꯠꯇ꯭ꯔꯒ ꯀꯩꯅꯣꯒꯨꯝꯕ ꯇꯥꯗꯧ ꯃꯥꯜꯂꯦ ꯚꯥꯏ ꯌꯦ ꯅꯠꯇ꯭ꯔꯒ ꯑꯣꯛ ꯀꯛꯔꯒꯅ ꯑꯣꯒꯨꯝꯕ ꯇꯧꯁꯦꯅꯤ
ꯑꯦꯉꯅ ꯑꯣꯔꯖꯒꯏꯀꯣ
ꯎꯝ
ꯑꯅꯃꯣꯂꯤꯁꯑꯕ
ꯉꯥꯅꯨꯗꯣ ꯃꯤ ꯆꯥꯗꯕ ꯌꯥꯎꯋꯅꯤꯅ ꯅꯨꯡꯉꯥꯏꯔꯣꯏꯗꯕꯒ
ꯅꯠꯇ꯭ꯔꯒ ꯑꯣꯛꯇꯣ ꯑꯩ ꯄꯂꯛꯑꯣꯔꯣ
ꯀꯗꯀꯣ
ꯑꯦ ꯑꯩ ꯑꯣꯛ ꯌꯥꯝ ꯂꯩ ꯑꯩ ꯑꯣꯛ ꯐꯥꯝ ꯇꯧꯋꯤ ꯅꯪ ꯈꯪꯗꯨꯔꯣ
ꯈꯪꯗ ꯑꯣ ꯀꯌꯥ ꯂꯩꯒ ꯅꯣꯡꯅ
ꯑꯣ ꯌꯥꯝ ꯂꯩꯖꯥꯠꯅꯤ
ꯑ
ꯍꯋꯥꯏ ꯑꯃꯦ ꯀꯛꯊꯖꯂ ꯑꯣꯏꯔꯅꯤ
ꯐ꯭ꯔꯤ ꯑꯣꯏꯗꯤ ꯌꯥꯏ
ꯑꯦ ꯐ꯭ꯔꯤꯗꯨꯅꯤꯉꯅꯈꯣꯏ ꯏ ꯕꯥꯗꯤꯦꯒꯤꯈꯤꯕꯕꯨ
ꯑꯗꯨꯅꯤ ꯒꯤꯞ ꯑꯣꯏꯅ ꯍꯥ
ꯑꯩ ꯒꯤꯞ ꯑꯣꯏꯅ ꯑꯣꯛ ꯑꯃ ꯅꯤ ꯑꯃ ꯃꯄꯨꯝꯁꯤꯗ ꯄꯥꯡꯒꯗꯕꯅꯤꯅꯤ
ꯑꯗꯨꯅꯦ ꯍꯥꯏꯗꯤ ꯏꯃꯥꯟꯅꯕ ꯍꯥꯏꯁꯦ ꯃꯄꯥꯟ ꯄꯤꯕꯩ ꯃꯄꯥꯟ ꯏꯕ
ꯃꯃꯥꯅꯤ ꯀꯣꯛꯁꯤ ꯀꯩꯁꯨ ꯅꯠꯇꯦꯕ ꯎ ꯂꯩꯔꯤꯕꯅꯤ ꯀꯌꯥ ꯀꯌꯥ ꯂꯩꯔꯤꯕꯅꯤ
ꯎꯝ ꯁꯤꯕꯨ ꯑꯣꯛꯁꯤꯕꯨ ꯉꯝꯗꯗꯅ ꯑꯣꯛꯄꯤꯕ ꯋꯥꯅꯤ ꯀꯨꯝꯕ ꯀꯩꯅꯣꯒꯨꯝꯕ ꯄ ꯌꯥꯏꯅꯤ
ꯆꯥꯛ ꯑꯃꯨꯛ ꯊꯣꯡꯕꯗꯤ ꯊꯋꯥꯏ ꯅꯨꯡꯉꯥꯏꯇꯦ
ꯊꯣꯡꯀꯠꯂꯣ ꯊꯣꯡꯀꯠꯂꯣ ꯀꯩꯗꯧꯔꯨ ꯀꯌꯥꯝ ꯀꯨꯏꯅ ꯆꯪꯉꯨꯅꯤꯒꯦ ꯀꯨꯀꯔꯗ ꯐꯤꯁ ꯑꯗꯨꯝ ꯌꯥ
ꯑꯣꯅꯤ
ꯁꯤꯤ ꯄꯔꯗꯤ ꯑꯩꯅ ꯀꯣꯜ ꯇꯧꯔꯛꯑꯗꯨꯗꯤꯁꯨ ꯃꯤ ꯁꯤꯅꯦꯔꯣꯏꯗ꯭ꯔꯕ
ꯑꯁ ꯑꯩꯗꯤ ꯁꯣꯏꯔꯔꯕꯅꯤꯗ ꯑꯩꯗꯤ ꯅꯪ ꯂꯧ ꯂꯥꯛꯀꯗ꯭ꯔꯥꯅ ꯈꯜꯂꯨꯔꯕꯅꯤ
ꯎꯝ ꯑꯩꯅ ꯀꯣꯜ ꯇꯧꯔꯛꯏꯁꯦ ꯂꯧ ꯂꯥꯛꯀꯦ ꯍꯥꯏꯔꯛꯄꯒꯤ ꯀꯣꯜꯅꯦꯅ ꯈꯜꯂꯨꯔꯦꯕ
ꯑꯣ ꯑꯗꯨ ꯍꯥꯏ ꯑꯗꯨ ꯍꯥꯏꯔꯛꯑꯅꯤꯅꯦ ꯃꯥꯅ ꯍꯥꯏꯥꯏꯅꯤꯁꯤ ꯅꯪ
ꯚꯥꯏꯁꯨ ꯕ꯭ꯔꯁ ꯇꯧꯊꯣꯛꯎꯔꯣ ꯑꯩ ꯀꯩꯅꯣꯗ ꯇꯧꯔꯒ ꯇꯌꯥꯔꯗꯨꯣꯝꯇ ꯐꯣꯠ ꯑꯃ ꯇꯧꯔꯨꯁꯤꯗꯤ
ꯁ꯭ꯂꯧꯒꯤꯒꯤ
ꯎꯝ ꯊꯝꯃꯦ ꯊꯝꯃꯦ ꯀꯣꯚꯥꯏ